ꯑ ꯍꯥꯎ
ꯆꯥꯛꯆꯥꯈ꯭ꯔꯕꯨꯣ
ꯆꯛꯆꯥ ꯗ꯭ꯔꯤꯌꯦ
ꯀꯩꯅꯣ
ꯊꯕꯛ ꯆꯤꯟꯕ ꯑꯗꯨꯏ ꯆꯥꯗ꯭ꯔꯦ ꯆꯥꯔꯕꯣ ꯅꯪꯗꯤ
ꯆꯥꯗ꯭ꯔꯤꯒ ꯊꯣꯡꯉꯗ꯭ꯔꯔꯤ
ꯎ ꯅꯪꯒꯤ ꯃꯈꯣꯜ ꯌꯥꯝ ꯐꯖꯅ ꯇꯥꯗꯤꯌꯦ ꯀꯩꯒꯤꯅꯣ
ꯇꯥꯔꯕꯣ
ꯎꯝ ꯇꯔ ꯍꯜꯂꯣ
ꯇꯤꯟ
ꯀꯃ ꯀꯅꯨꯕꯨꯖꯤ ꯊꯥꯗ ꯌꯥꯕꯕꯨꯖꯤ ꯌꯥꯅꯤ
ꯎꯝ
ꯀꯗꯧꯔꯤꯅꯣ
ꯐꯣꯟ ꯆꯠꯄꯒ ꯂꯩꯗ ꯊꯝꯃꯒ ꯂꯩ
ꯎꯝ
ꯅꯪꯗꯤꯌꯦ
ꯑꯩꯁꯨ ꯐꯝꯃꯤ
ꯊꯕꯣꯛ ꯄꯤꯂꯔꯕꯔꯕꯕꯨ
ꯊꯕꯛ ꯈꯔ ꯂꯣꯏꯔꯦ ꯈꯔ ꯈꯔ ꯂꯣꯏꯔꯦ ꯈꯔ ꯂꯥꯏꯗ꯭ꯔꯤ ꯌꯥ ꯄꯨ ꯊꯥꯒꯦꯅꯣ
ꯀꯣꯊ ꯍꯕ
ꯏꯁ ꯃꯤꯅꯦ ꯑꯩꯁꯨ ꯅꯪ ꯅꯪ ꯄꯣꯊꯥꯕ ꯍꯩꯇꯕ꯭ꯔꯣ
ꯍꯇꯔ ꯏꯗꯤ
ꯑꯣ ꯑꯍꯅ ꯇꯩ ꯑꯣꯏꯔꯝꯅꯤ ꯍꯩꯇ꯭ꯔꯤꯗꯣ
ꯑꯣ ꯑꯍꯦꯟ ꯅꯣꯏꯗꯤ ꯉꯥꯡ ꯑꯣꯏꯣꯏꯗꯤꯗ
ꯑꯍꯟ ꯑꯍꯅꯤꯦ ꯑꯩꯉꯣꯟꯗ ꯑꯩ ꯃꯗꯒꯗꯤꯦ ꯍꯜꯗꯦ ꯇꯔ ꯀꯥꯏ ꯀꯧꯁꯤ ꯀꯌꯥꯚꯩꯌꯥ ꯀꯧꯁꯤꯒꯦ
ꯏ
ꯀꯩ ꯑꯣꯏꯅ ꯀꯧ ꯀꯧꯁꯤꯒꯦ ꯕ꯭ꯔꯣ ꯀꯧꯔꯛꯑꯣꯔꯥ
ꯃꯤꯅ
ꯅꯠꯇ꯭ꯔ ꯅ ꯊꯥꯀꯣꯔꯋꯥꯔ
ꯌꯥꯔ ꯀꯂꯦ
ꯅꯣꯀꯅꯣꯑꯦ ꯃꯤꯕ ꯋꯥ ꯁꯉꯇꯦ
ꯇꯗꯥ ꯀꯥꯏꯅ ꯇꯜꯒꯣ
ꯔꯦ ꯑꯣ ꯀ ꯀꯥ ꯑꯗꯨ ꯑꯗꯨꯅ ꯍꯦꯟꯅ ꯐꯔꯦꯗ
ꯍꯣꯏ ꯀꯀꯥ ꯍꯥꯟꯅ ꯐꯥꯔꯒꯦꯗꯣ
ꯇꯕ ꯐꯗꯤꯦ ꯀꯀꯥ ꯑꯣꯏ ꯑꯅ ꯐꯥꯎ ꯃꯥꯅꯦ
ꯎꯝ ꯑꯗꯨ ꯅꯊꯥꯏ
ꯀ ꯀꯥꯗꯤꯂꯤꯌꯥ ꯌꯥꯝꯅꯅꯨꯡꯉꯥꯏ ꯀꯣꯐꯤ ꯑꯗꯨꯝ ꯂꯩꯌꯦ
ꯂꯩ
ꯌꯥꯝ ꯅꯨꯡꯉꯥꯏ ꯅꯪꯒꯤ ꯂꯥꯏꯐ ꯏꯁ꯭ꯇꯥꯏꯜꯁꯦ
ꯎ ꯋꯥꯗ ꯅꯨꯡꯉꯥꯏꯇꯗ
ꯑꯩꯉꯣꯟꯗꯒꯤꯗꯤ ꯍꯦꯟꯅ ꯅꯨꯡꯉꯥꯏꯕ ꯃꯥꯜꯂꯦ
ꯅꯨꯡꯉꯥꯏꯇꯗ
ꯌꯥꯝ ꯅꯨꯡꯉꯥꯏꯗꯨꯕꯨ ꯅꯨꯡꯉꯥꯏꯇꯦꯗ ꯎꯝ ꯆꯞ ꯆꯥꯔꯦ ꯍꯥꯏꯕ ꯑ ꯍꯥꯏꯕ꯭ꯔꯣ ꯆꯥꯗ꯭ꯔꯤꯦ ꯍꯥꯏꯕ ꯛ ꯀꯥꯎꯥꯎꯈꯔꯦ
ꯆꯗꯔꯤꯌꯦꯦ
ꯑꯣ ꯏꯁꯤꯡ ꯈꯛꯇꯤ ꯊꯣꯛꯑꯣ ꯍꯣꯏ ꯊꯣꯡ ꯊꯣꯡꯔꯅꯣ ꯏꯁꯤꯡ ꯈꯛꯇ ꯊꯣꯛ
ꯍꯣꯏ ꯊꯛꯑꯗꯣꯏꯅꯤ ꯁꯅꯤꯗ꯭ꯔꯦꯣ
ꯒꯤ ꯋꯦ ꯁꯤꯛꯁꯇꯤꯗ ꯇꯥꯍꯟꯒꯦ ꯍꯥꯏꯇꯥꯔꯦꯅꯦ ꯏꯁꯤꯡ ꯈ ꯊꯞ ꯇꯂꯣ
ꯏꯁꯤꯡꯁꯤꯡ ꯈꯥ ꯊ ꯑꯦ ꯍꯩ ꯈꯔ ꯆꯥꯔꯦ
ꯑ ꯁꯥꯗ꯭ꯔꯣ
ꯁꯥꯕ꯭ꯔꯣ ꯁꯥꯗꯤꯗ
ꯑꯩꯗꯤ ꯌꯥꯝ ꯊꯥꯏ ꯊꯕꯛ ꯆꯠꯂꯨꯕꯤꯔꯣ ꯈꯪꯗꯦ ꯈꯨꯨꯁꯥꯕꯅꯤ ꯍꯨꯃꯥꯡꯒ ꯔꯣꯖ ꯔꯣ ꯇꯥꯔ
ꯑꯗꯨ ꯑꯗꯨ ꯅꯅꯤ
ꯅꯨꯡꯁꯤꯂ ꯑꯣ
ꯅꯅꯤ ꯊꯣꯡ ꯐ꯭ꯔꯕꯣ ꯆꯪ
ꯊꯣꯡꯗ꯭ꯔꯤꯌꯦ ꯑꯩ ꯆꯥꯛ
ꯇꯣꯟꯣꯏꯔꯣ
ꯊꯣꯡꯉꯔꯣꯏ ꯆꯥꯔꯔꯣꯏ ꯆꯥꯛ ꯂꯦꯞꯄꯦ ꯆꯥꯛ ꯆꯔꯣꯏ ꯆꯥꯛ ꯆꯥꯕ ꯃꯤ ꯅꯠꯇ꯭ꯔꯦ ꯅꯆꯒ ꯂ ꯂ ꯃꯤ ꯑꯣꯏꯕꯩ ꯍꯥꯏꯗꯔꯥ
ꯎꯝ ꯑ ꯍꯖꯤꯜꯂꯨ ꯍꯩꯖꯤꯜꯂꯨ
ꯂꯥꯏꯔꯕꯅꯦ ꯑꯩꯗꯤ
ꯂꯑꯔ ꯃꯗꯤ ꯃ ꯄꯥꯟꯖ ꯀꯗꯧꯔꯀ
ꯇꯪꯅꯤꯡ ꯌꯦ ꯀꯅꯥꯅ ꯍꯥꯏꯒꯦ ꯃꯄꯥꯟ ꯇꯠꯀꯅꯤꯅ ꯎꯝ ꯃꯤ ꯑꯇꯣꯞꯄ ꯑꯣꯏꯔꯝꯅꯦ ꯑꯩ ꯑꯣꯏꯔꯝꯃꯣꯏ ꯑꯩꯗꯤ ꯈꯪꯗꯦꯀꯣ ꯑꯩꯗꯤ ꯃꯄꯥꯟ ꯆꯠꯂꯣꯏ ꯌꯨꯝꯗ ꯂꯩꯗꯣꯏꯅꯦ ꯎ
ꯖꯤꯜꯂꯣ
ꯌꯨꯝꯗ ꯇꯨꯝꯕꯒ ꯅꯨꯡꯉꯥꯏꯔꯒꯦ ꯊꯕꯛ ꯀꯔꯤꯝ ꯁꯨꯗꯕꯤꯗ ꯇꯨꯝꯕ ꯆꯥꯕ ꯊꯛꯄ ꯐꯣꯟ ꯃꯦꯠꯄ
ꯢꯁ ꯅꯨꯄꯥ ꯀꯣꯏꯕ
ꯀꯩꯕ ꯅꯨꯄꯥ ꯀꯣꯏꯕ ꯅꯨꯄꯥ ꯅꯨꯄꯥ ꯀꯣꯏꯕ ꯍꯥꯏꯕ ꯃꯥꯜꯂꯦ ꯃꯌꯦ ꯁꯦꯡꯗꯕꯩꯅꯦ ꯑꯃꯨꯛ ꯍꯪꯉꯤ ꯍꯪꯉꯛꯏꯗꯣ
ꯍꯨꯖꯤꯛꯇꯤ ꯁꯦꯡꯉꯦꯗꯅ
ꯅꯨꯄꯤꯅꯕꯨ ꯅꯨꯄꯥ ꯀꯣꯏꯗ꯭ꯔꯗꯤ ꯅꯨꯄꯤ ꯀꯣꯏꯒꯗ꯭ꯔꯣ
ꯑꯣ ꯍ ꯀꯣꯏꯌꯣ ꯀꯣꯢꯌꯣ
ꯅꯨ ꯅꯨꯄꯥ ꯗꯕꯥ ꯑꯃ ꯂꯩꯔꯤꯁꯦ ꯅꯪꯁꯨ ꯂꯩꯔꯝꯒꯅꯤ ꯅꯨꯄꯤ ꯃꯌꯥꯝ
ꯂꯩꯗꯦꯗ ꯂꯩꯗꯕꯒꯤ ꯑꯁꯤꯗ ꯀꯣꯜ ꯇꯧꯔꯤꯅꯦ
ꯢꯁ ꯅꯆꯟ ꯅꯨꯄꯤꯗꯧꯅ ꯈꯜꯂꯣ ꯑꯩꯕꯨꯗꯤ
ꯅꯠꯇꯦ ꯅꯨꯄꯤꯒ ꯂꯩꯔꯗꯤ ꯀꯣꯜ ꯇꯧꯔ ꯇꯨꯝꯃꯝꯈ꯭ꯔꯅꯤ
ꯍꯪ ꯀꯣꯏꯔꯁꯨ ꯋꯥꯔꯤ ꯁꯥꯗꯦ
ꯀꯩꯒꯤ ꯁꯥꯗꯕꯅꯣ
ꯇꯣꯄꯤꯛ ꯌꯥꯎꯗ꯭ꯔꯦ
ꯑꯣ
ꯎꯝ ꯅꯠꯇꯦ ꯂꯥꯁ ꯆꯠ ꯂꯨꯍꯣꯡꯕꯒꯤ ꯋꯥꯔꯤ ꯁꯥꯔꯛꯀꯗꯕꯅꯤ
ꯃꯥꯍꯅꯤ
ꯎꯪꯍ
ꯅꯠꯇꯦ ꯄꯩꯁꯥꯞ ꯎ ꯁꯨ ꯁꯨꯒꯔꯅꯤꯅꯦ ꯑꯣꯏꯔꯒꯥꯟꯗ
ꯢꯁ
ꯑꯗꯨ ꯑꯣꯏꯅꯤꯡꯕ꯭ꯔꯅꯦ
ꯑꯣꯏꯅꯤꯡꯉꯦꯅꯦ
ꯏꯔꯛꯀꯣꯑꯣ
ꯀꯩꯕ
ꯇꯥꯗ꯭ꯔꯦ ꯍꯂꯣ
ꯇꯥꯕ꯭ꯔꯣ
ꯇꯥꯏꯌꯦ ꯅꯪ ꯅꯦꯠꯋꯥꯛꯇꯨꯕꯨ ꯄꯨꯝꯕ꯭ꯔꯣ ꯀꯩꯅꯣ ꯀꯩꯅꯣꯝ ꯇꯧꯔꯦ
ꯈꯪꯗꯦ ꯑꯩꯈꯣꯏ ꯅꯦꯠꯋꯥꯛ ꯍꯟꯗꯛꯁꯦ ꯌꯥꯗ꯭ꯔꯦ ꯅꯦꯠꯋꯥꯛꯁꯦ ꯄꯩꯖꯤ ꯑꯝꯗ ꯐꯪꯗ꯭ꯔꯦ ꯍꯟꯗꯛꯇꯤ
ꯑꯩꯗꯤ
ꯁꯨꯒꯔꯅꯤꯅꯦꯔꯤ ꯊꯨꯝꯃꯅꯤ ꯀ
ꯀꯕ
ꯁꯨꯒꯔꯅꯤꯅꯤꯔꯤ ꯊꯨꯅꯦꯕ
ꯍꯣꯏ ꯊꯨꯝꯅꯕꯅꯦꯅ ꯁꯨꯒꯔꯅꯤꯅꯦ ꯑꯣꯏꯅꯤꯡꯉꯦ ꯍꯥꯏꯁꯦ
ꯌꯥꯝ ꯊꯨꯝꯃꯅꯦ
ꯌꯥꯝ ꯁꯥ ꯈꯨꯁꯥ ꯑꯃꯅꯤ ꯁꯤ ꯇꯣꯔꯦ
ꯐꯦꯟ ꯐꯃꯦꯅꯇ ꯐꯝꯃꯅ
ꯐꯦ ꯂꯩ
ꯐꯦꯂ ꯏꯇ ꯑꯦꯁꯤ ꯂꯩꯕ꯭ꯔꯣ
ꯑ ꯑ ꯑꯗꯨ ꯍꯦꯟꯅ ꯂꯩꯇ꯭ꯔꯦ ꯐꯦꯔꯕꯣꯂ ꯏ ꯍꯧꯖꯤꯛꯀꯥꯟꯁꯦ ꯑꯦꯁꯤꯌꯦ ꯅꯪ ꯅꯪ ꯑꯦꯁꯤ ꯊꯥꯔꯛꯑꯣ ꯑꯩꯒꯤ
ꯊꯔꯛ ꯀꯦ ꯊꯔꯦ ꯑꯕꯅꯤ ꯀꯣ
ꯌ ꯁꯥꯔ꯭ꯔꯕꯅꯤ ꯍꯒꯗ
ꯍꯧꯖꯤꯛ ꯀ ꯊꯥꯈ꯭ꯔꯕꯅꯦ ꯐꯅꯤꯅꯦ
ꯐꯔꯦ ꯊꯔꯛꯑꯗꯤꯧ ꯌꯧꯔꯛꯇ꯭ꯔꯤꯌꯦ ꯀꯩꯒꯤꯅꯣ ꯌꯥꯝ ꯇꯞꯄꯦ ꯅꯪꯒꯤ ꯗꯤꯂꯤꯚꯔꯤꯁꯦ ꯏꯁꯇꯥꯔ ꯄꯤꯔꯔꯣꯏ ꯅꯪꯒꯤ
ꯇꯔ ꯄꯝ ꯅꯗ
ꯀꯩꯅꯣ ꯅꯅꯥꯇꯣꯝꯗ ꯅꯣꯏ ꯑꯩꯗꯣ ꯑꯩ ꯇꯥꯍꯧꯗ꯭ꯔꯦ ꯑꯃꯨꯛꯀ ꯍꯥꯏꯔꯛꯑꯣ
ꯁꯇꯥꯔ ꯄꯥꯗ ꯍꯥꯏꯅꯤꯗ
ꯀꯩꯕꯥꯃꯤꯅꯖꯗꯤ
ꯀꯁꯨꯁꯨ ꯄꯝꯅꯤꯗ
ꯀꯩꯅꯣꯡꯃꯗꯤ ꯄꯝꯝꯕꯒꯅꯤꯗ
ꯀꯅꯥꯕꯅ
ꯑꯩ ꯈꯪꯕ꯭ꯔꯣ
ꯀꯣꯏ ꯗꯨ ꯆꯦꯍꯥꯏꯗꯅꯤ ꯀꯥꯏ ꯀꯣꯏ ꯀꯥꯏ ꯀꯣꯏ ꯁꯤꯒꯦ
ꯈꯪꯗꯦꯅꯦ ꯑ ꯄꯥꯝꯒꯦꯅꯦ
ꯅꯪꯄꯥꯃꯅꯤ ꯅꯨꯄꯥꯝꯃꯥꯟꯗꯦ
ꯎ ꯍꯥꯏꯅ ꯑꯩꯁꯤ ꯈꯣꯡ ꯍꯥꯥꯝꯄꯥꯥꯟꯗ ꯆꯠꯄ ꯌꯥꯏ ꯊꯝꯕꯥꯜ ꯁꯥꯄꯗꯣ
ꯊꯕꯥꯜ ꯄꯥꯗ ꯍꯥꯏ ꯗꯤ
ꯅꯠꯇꯦ ꯁꯥꯠꯄꯗꯣꯡ ꯌꯦꯡꯕ ꯆꯠꯦ ꯍꯥꯏꯕꯅꯤꯅ
ꯅꯪ ꯆꯠꯂꯣ ꯑꯩꯗꯤ ꯑꯦꯔꯣꯄ꯭ꯂꯦꯟꯗ ꯇꯣꯡꯅꯤꯡꯉꯤ
ꯎꯝ ꯀꯩ ꯀꯥꯗꯅ
ꯑꯦꯔꯣꯄ꯭ꯂꯦꯟ ꯂꯩꯕꯤꯌꯣ
ꯂꯩꯒꯦ ꯂꯩꯒꯦ ꯑꯦꯔꯣꯄ꯭ꯂꯦꯟ ꯈꯛ ꯅꯠꯇꯦ ꯂꯩꯗꯣꯏꯁ
ꯂꯝꯪ ꯂꯩꯕꯤꯌꯣ ꯑꯩꯒꯤ ꯑꯣꯏꯖꯔꯒꯦ
ꯑꯣꯏꯔꯣ ꯑꯣꯏꯔꯣ
ꯄꯨꯂꯞ ꯑꯣꯏꯖꯔꯒꯦ ꯑꯗꯨꯒ ꯑꯩ ꯀꯩ ꯑꯣꯏꯅꯤ ꯃꯄꯨ ꯂꯝ ꯂꯣꯏꯅꯃꯛꯀꯤ ꯃꯄꯨ ꯑꯣꯏꯒꯗꯕ
ꯑꯣꯏꯔꯣ ꯑꯣꯏꯔꯣ
ꯑꯣꯏꯖꯔꯒꯦ ꯑꯣꯏꯅꯤꯡꯗ꯭ꯔꯣ ꯅꯪꯗꯤ ꯑꯃꯨꯛ
ꯅꯣꯛꯦꯍꯦ ꯌꯥꯝ ꯌꯥꯝ ꯅꯣꯛꯅꯤꯡꯕ ꯇꯥꯏꯞꯇ
ꯅꯣꯡ ꯃꯤ ꯂꯩꯗ
ꯅꯧꯅꯧ ꯅꯁꯥ ꯐꯅꯕ ꯅꯣꯛꯒꯟꯕꯁꯦ ꯐꯩ ꯍꯥꯏꯕꯅꯤ
ꯎꯝ ꯎ
ꯏꯁꯧ ꯇꯧꯗꯣꯏ ꯁꯔꯨꯛ ꯅꯣꯛꯄꯅ ꯐꯠꯇ꯭ꯔꯣ
ꯐꯩ ꯏꯅꯄꯅ ꯌꯥꯝ ꯐꯠꯂꯦ ꯌꯥꯝ ꯐꯜꯂꯦ